ꯀꯩꯅꯣ ꯁꯤ ꯀꯔꯤꯅꯣ ꯅꯪ ꯌꯦꯂꯥꯝ ꯔꯟꯖꯤꯇꯥ ꯃꯨꯛ ꯊꯣꯛꯂꯛꯑꯦ ꯑꯗꯨꯒ ꯁꯤ ꯀꯩ ꯑꯩ ꯀꯣꯛ ꯉꯥꯎꯔꯦꯗꯥ
ꯁꯤ ꯌꯦꯂꯥꯝ ꯔꯥꯟꯖꯤꯇꯥꯅꯤ ꯀꯩꯅꯣ ꯅꯪ ꯀꯥꯅꯥꯅꯤ ꯈꯟꯂꯤꯅꯣ
ꯑꯗꯨ ꯀꯩꯒꯤꯅꯣꯕꯥ ꯏꯕꯦꯇꯣꯟ ꯅꯨꯡꯁꯤꯒꯤꯗꯣ ꯉꯁꯥꯏ ꯁꯤ ꯃꯨꯛ ꯃꯨꯛ ꯁꯥꯟꯅꯩꯁꯦ
ꯁꯤ ꯅꯝꯕꯔꯁꯤꯗꯅꯦ
ꯍꯣꯏ ꯁꯤ ꯅꯝꯕꯔꯁꯤꯗ ꯏꯕꯦꯇꯣꯟꯒꯥ ꯁꯥꯟꯅꯩ ꯍꯥꯏꯕ
ꯀꯩꯅꯣ ꯍꯥꯏꯖꯤꯕꯣ
ꯑꯩ ꯀꯣꯛ ꯌꯥꯝ ꯉꯥꯎꯔꯦ ꯅꯕꯥꯅꯤꯒꯤ ꯅꯝꯕꯔꯁꯦ ꯀꯔꯤꯅꯣ ꯈꯪꯗꯦ ꯁꯤ ꯉꯔꯥꯡ ꯅꯨꯡꯗꯥꯡ ꯅꯪ ꯇꯧꯔꯛꯑꯝꯃꯦꯅ ꯑꯩꯅ ꯑꯌꯨꯛ ꯁꯥꯟꯅꯕꯤꯒꯦꯅ
ꯆꯤꯡꯈꯠꯂꯒ ꯌꯦꯡꯉꯣ ꯁꯤ ꯅꯝꯕꯔꯁꯦ ꯑꯣꯏꯕ꯭ꯔꯥ ꯁꯤ ꯅꯝꯕꯔꯁꯦ ꯀꯌꯥꯔꯛ ꯁꯥꯟꯅꯒꯔꯥꯒꯦꯗꯣ
ꯌꯦꯡꯒꯦ ꯑꯗꯨꯕꯨꯗꯤ
ꯎꯝ
ꯀꯩꯗꯧꯔꯝꯃꯤꯅꯣ
ꯆꯨꯝ ꯂꯩꯔ ꯃꯤꯦ
ꯎꯝ
ꯐꯤꯕꯣꯟ ꯀꯩꯀꯩ ꯆꯥꯏꯕ ꯈꯣꯠꯄ ꯂꯣꯏꯁꯤꯜꯂꯕꯅꯤ
ꯀꯩꯖꯅꯁꯔ ꯎꯥꯎ
ꯋꯥꯎ ꯈꯨꯨꯟꯒꯥꯏ ꯆꯥꯗ꯭ꯔꯦ
ꯑꯣ ꯎꯗ꯭ꯔꯤꯌꯦ
ꯌꯨꯝ ꯁꯪꯒꯥꯔꯒꯤ ꯕꯥꯇꯣꯟ ꯇꯧꯗꯣ ꯅꯣꯏ ꯃꯄꯥꯥꯟꯅꯤ ꯏꯍꯥꯟ ꯍꯥꯟꯅ ꯏꯔꯒ ꯇꯧꯈ꯭ꯅꯤꯅꯦ ꯑꯗꯨꯒꯅ ꯕꯥꯇꯣꯟ ꯇꯧꯔ ꯇ꯭ꯔꯦꯟ ꯍꯥꯏꯔꯕꯅ ꯃꯥꯅ
ꯑꯥ
ꯑꯗꯒꯤ ꯏꯆꯦꯕꯣꯕꯤꯅ ꯅꯪ ꯏ ꯁꯤꯤꯔ ꯇꯅꯥꯒꯤ ꯕꯥꯇꯣꯟ ꯇꯧꯗ꯭ꯔꯤ ꯀꯩꯒꯤꯅꯣ ꯍꯥꯏ ꯀꯩꯅꯣ ꯃꯣꯏꯅ ꯏꯍꯥꯟ ꯍꯥꯟꯅ ꯏꯔꯤꯅꯤ ꯀꯩꯅꯣꯅ ꯍꯥꯏ ꯑꯩꯈꯣꯏ ꯅꯨꯄꯥꯗ ꯑꯃꯨꯛ ꯍꯥꯏꯔꯖꯥꯠꯅꯦ ꯑꯗꯗꯤ ꯃꯥ ꯀꯩꯅꯣ ꯃꯣꯏꯗꯤ ꯍꯥꯟ ꯍꯅ ꯏꯔꯤꯅꯦ ꯅ ꯏꯆꯔꯦ ꯕꯣꯕꯤꯅ ꯑꯃꯨꯛ ꯑꯦ ꯅꯣꯏ ꯏꯃꯥꯗꯣ ꯐꯣꯟ ꯇꯧꯔꯒ ꯏꯆꯦꯠꯇꯅ ꯀꯩꯅꯣꯗꯣ ꯃꯇꯣꯟꯗꯣ ꯇꯧꯋꯤꯌꯦ ꯃꯕꯥꯅꯤ ꯃꯃꯜ ꯆꯤꯡꯒꯨꯝ ꯆꯞ ꯃꯥꯟꯅꯩ ꯇꯧꯔꯝꯃꯅꯤ ꯂꯣꯏꯁꯤꯜꯂꯣ ꯂꯥꯛꯑꯣꯅ ꯑꯗꯨꯗꯩ ꯐꯤꯔꯣꯏ ꯆꯠꯂꯣꯅ ꯍꯥꯏꯔꯝꯃꯦ ꯐꯤꯔꯣꯏꯁꯨ ꯆꯠꯂꯔꯣꯏ ꯃꯣꯏꯁꯨ ꯆꯠꯂꯔꯣꯏ ꯌꯥꯝ ꯈꯣꯏꯗꯧ ꯁꯥꯎꯒꯠꯂꯦ ꯋꯥꯈꯜ ꯅꯨꯡꯉꯥꯏꯇ꯭ꯔ ꯆꯠꯂꯔꯣꯏ ꯑꯃ ꯇꯅ ꯇꯧꯔꯕꯅꯄꯥꯥꯟꯅꯗꯤ ꯐꯤꯔꯣꯏ ꯆꯠꯂꯣ ꯍꯥꯏꯔꯝꯃꯕ ꯕꯥꯇꯣꯟꯗꯣ ꯁꯪꯒꯥꯕꯗ ꯇꯧꯔꯛꯇ꯭ꯔꯕꯅꯤꯅ
ꯍꯣꯏ
ꯑꯗꯩꯗꯤ ꯕꯥꯇꯣꯟ ꯇꯧꯗ꯭ꯔꯦ ꯇꯧꯗ꯭ꯔꯦ ꯋꯥ ꯋꯥ ꯂꯥꯡꯅꯔꯦ ꯑꯗꯨꯒꯗꯤ ꯗꯣꯟꯗꯣꯟꯅ ꯇꯧꯍꯟꯕ ꯗꯣꯟꯗꯣꯟ ꯇꯣ ꯍꯕꯗ ꯗꯣꯟꯗꯣꯟꯗꯨꯗ ꯃꯃꯥꯅ ꯍꯪꯕ ꯖꯥꯠꯅꯦ ꯏꯕꯨꯡꯉꯣ ꯅꯪ ꯁꯪꯒꯥꯕꯤꯒꯤ ꯕꯥꯇꯣꯟ ꯇꯧꯕꯗꯣ ꯅꯪꯅ ꯇꯧꯕꯗꯣ ꯑꯥꯋꯥꯡ ꯂꯩꯀꯥꯏꯒꯤ ꯌꯦꯂꯥ ꯀꯩꯅꯣ ꯃꯥꯁꯨꯣ ꯑꯥꯗ ꯁꯨꯝ ꯂꯩꯕꯅꯤꯅ ꯈꯪꯗꯦꯗꯅ ꯁ꯭ꯋꯥꯏ ꯃꯤꯗꯣ ꯀꯌꯥ ꯉꯥꯉꯣ ꯃꯌꯥꯏꯃꯟ ꯑꯃ ꯌꯥꯎꯕ꯭ꯔꯥ ꯍꯥꯏꯌꯦꯌꯦ ꯌꯥꯎꯕꯅꯦ ꯁ꯭ꯋꯥꯏꯗ ꯂꯩꯈꯤꯕꯅꯦ ꯍꯥꯏꯅꯦ ꯕꯥꯇꯣꯟꯗꯣ ꯌꯥꯎꯕ ꯅ ꯁꯥꯏ ꯂꯩꯈꯤꯕꯃ ꯑꯩ ꯀꯣꯟꯅ ꯇꯧꯒꯦ ꯇꯧꯔ ꯀꯥꯎꯏꯦ ꯍꯥꯏꯌꯦ
ꯍꯣꯏ
ꯎꯝ ꯅꯣꯛꯄꯗ ꯑꯗꯨꯒꯤ ꯀꯥꯏꯗꯒꯤꯩ ꯇꯔꯤꯅꯣ ꯁꯤꯅ ꯄꯥꯔꯅ ꯅꯪ ꯑ ꯂꯩꯕ ꯅꯨꯡꯉꯥꯏꯕ꯭ꯔꯣ ꯃꯅꯨꯡꯉ
ꯍꯣꯏ
ꯎꯝ ꯍꯥꯕꯦꯝꯉꯩꯁꯨ ꯅꯪꯒꯤ ꯑꯗꯨꯃꯗ ꯊꯤꯔꯛꯑꯣꯏꯌꯦ
ꯇꯤꯔꯛꯀꯦ ꯑꯗꯨꯃꯥꯏꯅ ꯍꯥꯏꯔꯛꯏꯁꯦ ꯌꯥꯝꯃꯦ
ꯎ
ꯊꯤꯔꯛꯀꯦꯤꯔꯛꯀꯦ꯭ꯋꯥꯏꯁꯦ ꯍꯣꯁꯇꯦꯜꯒꯤ ꯍꯣꯁꯇꯦꯜ ꯉꯥꯛꯇꯪ
ꯑꯣꯝ ꯑꯉꯥꯡꯒ ꯑꯉꯥꯡ ꯀꯩꯝ ꯁꯦꯟꯅꯗꯕ ꯅꯠꯇ꯭ꯔꯣ
ꯑ ꯃꯣꯏ ꯅꯨꯡꯗꯥꯡꯗ ꯂꯥꯏꯔꯤꯛꯥ ꯂꯥꯡꯕ ꯈꯣꯠꯄꯗꯤ ꯁꯦꯟꯅꯗꯣꯏꯅꯤꯗ
ꯂꯥꯟ ꯅꯨꯈꯣꯅꯣꯅ
ꯑ ꯀꯥ ꯀꯥꯗꯕꯨꯗꯤ ꯂꯥꯏꯔꯤꯛ ꯄꯥꯅꯗꯣꯏꯅꯦꯕꯀꯣ
ꯎꯝ
ꯑꯗꯣ ꯑꯇꯣꯞꯄꯁꯨ ꯁꯨꯝ ꯂꯥꯡꯉꯗꯤ ꯑꯇꯣꯞꯄꯒꯤꯁꯨ ꯂꯥꯏꯔꯤꯛ ꯄꯥ ꯌꯥꯗꯦꯗꯅ
ꯎꯝ
ꯊꯅꯤ
ꯎꯝ ꯅ ꯈꯨꯅꯄꯒꯤ ꯅꯪ ꯅꯅꯤꯉ ꯀꯃꯂꯥꯏꯇꯌꯥ
ꯑꯗꯥꯏꯇ
ꯃꯣꯏꯅ ꯅꯪ ꯁꯦꯟꯅꯔꯤ ꯃꯑꯣꯡ ꯂꯩꯔꯤ ꯖꯥꯠꯂꯥ
ꯈꯪꯗꯦ ꯂꯩꯇꯦ ꯑꯗꯨꯗꯤ꯫
ꯃꯣꯏꯅ ꯅꯪ ꯁꯦꯠꯅꯕꯩ ꯃꯑꯣꯡꯗꯣ ꯑꯣꯏꯅ ꯃꯣꯏꯗꯤ ꯒ꯭ꯌꯥꯟ ꯂꯣꯏ ꯇꯥꯔꯕꯅꯤꯅ꯫
ꯍꯣꯏ ꯍꯣꯏ꯫
ꯑꯩꯁꯨ ꯇꯥꯔꯤꯅꯤ ꯀꯩꯅꯣ ꯒꯌꯥꯟ꯫
ꯅꯝꯕꯝꯕꯔ ꯋꯥꯟꯅꯤ ꯀꯩꯅꯣ ꯀꯥꯏꯑꯣ꯫
ꯑꯥ ꯍꯥ ꯍꯥ ꯫ ꯃꯤ ꯀꯌꯥ ꯁꯥꯟꯅꯔꯒꯦ ꯃꯔꯤ꯫
ꯇꯥꯇꯦꯠ꯫
ꯑꯁ ꯑꯗꯨ ꯇꯔꯥ ꯇꯔꯥꯅꯤꯄꯥꯜ ꯁꯥꯟꯅꯧ ꯍꯥꯏꯔꯒ ꯁꯨꯝ ꯁꯨꯝ ꯊꯣꯛꯂꯛꯄꯅꯤꯕꯨ ꯌꯥꯗꯕꯅꯤꯕꯨ꯫
ꯄꯥꯟ ꯁꯣꯏꯗꯨꯅꯤꯅ ꯅꯪꯒ ꯁꯥꯟꯅꯔꯗꯤꯅ ꯇꯧꯕꯔꯦ ꯑꯗꯨꯒ꯫ ꯌꯥꯗ꯭ꯔꯦꯗꯅ ꯇꯧꯕ ꯐꯣꯟ ꯇꯧꯕ ꯉꯁꯥꯏꯗꯩ ꯌꯥꯗꯦꯌꯦ꯫
ꯑꯩ ꯑꯗꯨꯃꯥꯏꯅ ꯍꯦꯛ ꯌꯥꯕꯅꯦ ꯌꯥꯎꯕꯅꯦꯕꯀꯣ ꯑꯩꯈꯣꯏ ꯗꯣꯟ ꯗꯣꯟꯁꯨ꯫ ꯑꯩꯉꯣꯟ ꯑꯩꯒ ꯋꯥꯔꯤ ꯁꯥꯟꯅꯕ ꯁꯨꯛꯌꯥ ꯌꯥꯔꯝꯗꯦꯕ꯫
ꯍꯝ
ꯑꯗꯣ ꯍꯧꯖꯤꯛꯇꯤ ꯑꯃꯨꯛ ꯌꯥꯔꯦ ꯑꯗꯣ꯫
ꯅꯪ ꯀꯌꯥ ꯁꯨꯔꯒꯦ?
ꯑꯩ ꯍꯥꯟꯅ ꯇꯔꯥꯃꯉꯥ ꯂꯩꯔꯝꯕꯅꯦꯕ ꯉꯔꯥꯡ ꯑꯗꯩ ꯉꯁꯤ ꯁꯥꯟꯅꯔꯒ ꯀꯨꯟꯒ ꯃꯉꯥꯔ ꯀꯩꯅꯣꯝ ꯂꯩꯔꯝꯃꯅꯤ꯫
ꯑꯩꯁꯨ ꯍꯥꯟꯅ ꯇꯔꯥꯅꯤꯊꯣꯏ ꯂꯩꯕꯅꯦ ꯉꯁꯤ ꯑꯗꯨꯗ ꯇꯔꯥꯇꯔꯦꯠ ꯄꯨꯗꯤ ꯁꯨꯖꯟꯈꯔꯦ꯫
ꯑꯥ ꯖꯤꯔꯣꯗ ꯑꯅꯤ ꯂꯩꯈ꯭ꯔꯦ ꯑꯅꯤ ꯌꯥꯗꯗꯅ ꯌꯥ ꯁꯃꯤꯠꯇꯤ ꯇꯧꯈ꯭ꯔꯒ ꯑꯝꯇ ꯆꯠꯇꯕꯗꯣ ꯇꯧꯁꯟꯈ꯭ꯔꯦꯅꯤ꯫ ꯑꯅꯤ ꯁꯨꯗꯅꯉꯩ ꯑꯗꯨꯒ ꯆꯥꯇ꯭ꯔꯦ ꯁꯨꯒꯦꯅ ꯋꯥꯔꯤꯗꯤ ꯑꯅꯤꯔꯛꯇꯪꯅꯦ ꯁꯥꯟꯅꯩꯩꯗꯣ꯫
ꯈꯪꯗꯦ ꯁꯨꯝ ꯁꯨꯝ ꯁꯥꯡꯇꯣꯔꯛꯄꯅꯤ ꯁꯨꯡꯛꯂꯣꯏ ꯂꯣꯏ ꯅꯥꯏꯗꯕꯅꯤ꯫
ꯑꯥ ꯇꯔꯥꯅꯤꯄꯥꯟ ꯁꯨꯔꯗꯤ ꯌꯥꯏ ꯍꯥꯏꯗꯥꯏꯅꯦ?
ꯑꯗꯨ ꯌꯥꯗꯕꯅꯦ ꯊꯣꯛ ꯈꯪꯗꯦ ꯑꯩꯁꯨ ꯇꯔꯥꯅꯤꯄꯥꯟ ꯁꯨꯔꯀꯥꯟꯗꯅꯦꯕ ꯃꯣꯏꯅ ꯉꯁꯥꯏ ꯒ꯭ꯔꯨꯞꯇ ꯑꯩꯈꯣꯏ ꯀꯝꯄ꯭ꯂꯤꯠ ꯑꯣꯏꯗꯕꯩꯅꯦꯕ ꯑꯩꯈꯣꯏ ꯑꯉꯥꯡꯕ ꯃꯦꯜꯂ ꯃꯦꯜꯂꯒ ꯑꯉꯥꯡꯕꯅ ꯇꯧꯔ ꯊꯥꯔꯛꯏꯗꯣ ꯅꯪꯁꯨ ꯌꯥꯎꯕꯅꯦ ꯌꯦꯂꯥꯝ ꯔꯖꯤꯇꯥ ꯑꯩꯁꯨ ꯌꯥꯎꯕꯅꯦ ꯑꯩ ꯑꯗꯨꯗ ꯇꯔꯥꯅꯤꯄꯥꯟ ꯁꯨꯔꯕꯅꯦꯕ
ꯑꯩ ꯒ꯭ꯔꯨꯞꯀ ꯆꯪꯌꯦꯡ ꯌꯦꯡꯗꯦ ꯉꯁꯤꯒꯤ ꯉꯔꯥꯡ ꯌꯦꯡꯕꯗꯒꯤ꯫
ꯌꯦꯡꯉꯣ ꯌꯥꯎꯕꯅꯦ ꯅꯪꯒ ꯑꯩꯒ ꯈꯛꯇꯪꯅꯦ ꯋꯥꯔꯤ ꯁꯥꯟꯅꯕ ꯂꯣꯏꯗ꯭ꯔꯤꯁꯦ ꯑꯇꯩꯗꯤ ꯑꯩꯈꯣꯏ ꯀꯥꯡꯕꯨꯗꯗꯤ ꯌꯥꯎ
ꯑꯇꯩꯗꯤ ꯂꯣꯏ ꯌꯥꯈ꯭ꯔꯕ?
ꯍꯣꯏ ꯍꯦꯟꯈ꯭ꯔꯕ ꯃꯥꯜꯂꯦꯕ ꯑꯩꯈꯣꯏ ꯑꯩ ꯋꯥꯔꯤ ꯁꯥꯟꯅꯔꯒ ꯍꯟꯇꯛ ꯑꯁꯨꯛ ꯀꯨꯏꯔꯕꯁꯦ ꯋꯥꯔꯤ ꯁꯥꯟꯅꯔꯒ ꯄꯩꯁꯥ ꯐꯪꯕ ꯂꯨꯄꯥ ꯆꯥꯝꯃꯔꯤꯃꯨꯛꯇꯪ ꯉꯥꯏꯔꯤꯌꯦ꯫
ꯅꯪ ꯄꯩꯁꯥ ꯐꯪꯉꯤꯁꯦ ꯑꯩꯗꯤ ꯂꯨꯄꯥ ꯆꯥꯇ꯭ꯔꯦꯠꯀ ꯀꯩꯅꯣ ꯐꯪꯉꯦ꯫
ꯑꯗꯨꯗꯣ ꯑꯩ ꯌꯥꯝꯗ꯭ꯔꯤꯕ
ꯑꯩ ꯃꯃꯥꯡꯒꯤ ꯁꯥꯟꯅꯕꯗꯣ ꯑꯗꯨꯏ ꯐꯅ ꯀꯨꯏꯅ ꯑꯃꯨꯛ ꯌꯥꯔꯨꯗ꯭ꯔꯦꯗꯅ
ꯍꯣꯏ
ꯑꯗꯒꯤ ꯌꯥꯗꯕꯒ ꯂꯣꯏꯅꯅ ꯑꯩꯒꯤ ꯐꯣꯟꯁꯤꯁꯨ ꯑꯩꯒꯤ ꯅꯠꯇꯕ
ꯎꯝ
ꯑꯩꯈꯣꯏ ꯅꯨꯄꯥꯅ ꯄꯥꯏꯕ ꯃꯥꯅ ꯊꯕꯛ ꯆꯠꯈꯔꯦ ꯑꯩ ꯑꯗꯨꯝ ꯇꯣꯛꯑꯦꯗꯅ꯫
ꯍꯣꯏ
ꯑꯗꯨꯅ ꯅꯨꯡꯗꯥꯡ ꯅꯠꯇ꯭ꯔꯗꯤ ꯁꯥꯟꯅꯕꯒꯤ ꯃꯇꯝꯁꯨ ꯂꯩꯇꯕ ꯑꯗꯨ
ꯍꯣꯏ
ꯑꯗꯨꯗꯨꯗꯒꯤ ꯁꯨꯀ ꯁꯥꯟꯅ ꯅꯥꯎ ꯑꯗꯒꯤ ꯋꯥꯔꯤ ꯁꯥꯟꯅꯅꯤꯡꯉꯥꯏ ꯃꯤꯗꯨ ꯂꯩꯇꯕ ꯅꯥꯎꯕꯤꯒ ꯕꯦꯇꯣꯡꯒꯗꯤ ꯍꯦ ꯂꯩꯇꯕ
ꯎꯝ
ꯅꯪ ꯅꯝꯕꯔꯁꯦ ꯉꯁꯥꯏ ꯕꯦꯇꯣꯅ ꯄꯤꯔꯛꯄꯅꯦꯕ ꯉꯔꯥꯡ
ꯎꯝ
ꯉꯇꯦ ꯔꯕꯤꯅꯥꯗꯒꯤꯩ ꯂꯧꯕ ꯅꯣꯏꯆꯦꯗꯒꯤ ꯉꯔꯥꯡꯗꯥ ꯅꯣꯏꯆꯦ ꯇꯧꯋꯦ
ꯎꯝ
ꯃꯥ ꯁꯥꯟꯗꯦ
ꯎꯝ ꯃꯥꯗꯤ ꯃꯤꯅ ꯐꯣꯟ ꯇꯧꯕ ꯌꯥꯗ꯭ꯔꯦ ꯍꯥꯏꯕ ꯀꯩꯅꯣ ꯍꯥꯏꯕꯅꯤ ꯇꯧꯃꯟꯗꯅ
ꯎꯝ ꯆꯥꯎꯧꯔꯛꯄꯕꯨꯗꯤ ꯌꯥꯔꯤ ꯑꯗ ꯃꯥ ꯁꯪꯗꯦꯆ ꯌꯦꯡꯉꯦ ꯄꯩꯈꯥꯒꯤꯅ ꯍꯥꯏꯔꯛꯑꯦꯕ
ꯍꯣꯏ ꯍꯣꯏ
ꯑꯗ ꯏꯗꯤ ꯃ ꯑꯗꯨꯗꯅ
ꯑꯩꯈꯣꯏ ꯗꯣꯟꯗꯣꯟꯁꯨ ꯁꯥꯟꯅꯧ ꯀꯩꯅꯣ
ꯎꯝ ꯕꯨꯨꯁꯟꯗꯗꯤ ꯁꯪꯒꯣꯏ ꯊꯝꯃꯔꯣ
ꯎꯝ ꯍꫭꯏ ꯎꯝ ꯍꯣꯏꯃꯤ
ꯀꯥꯏꯗꯥꯏ ꯌꯩꯔꯒꯦ ꯎ ꯑꯃꯨꯛ ꯊꯣꯛꯁꯤ ꯃꯈꯨꯟꯗꯩ ꯊꯣꯛꯂꯛꯄꯁꯦ ꯅꯨꯡꯉꯥꯏꯖꯠꯅꯤꯍꯦꯛ
ꯑꯩꯁꯁꯦ ꯌꯨꯝ ꯐꯖꯕꯗ ꯂꯩꯔꯕꯅꯤꯅ ꯅꯨꯡꯉꯥꯏꯔꯝꯗꯧ ꯃꯥꯜꯂꯦ
ꯐꯖꯕꯩ ꯅꯠꯇꯌꯦ ꯑꯁ ꯎꯆꯤ ꯃꯈꯨꯟ ꯃꯌꯥꯝꯁꯤꯅ ꯁꯪꯒꯣꯏꯗ ꯂꯩꯔꯕꯅꯤꯅꯅꯦ ꯕꯤꯌꯥꯅꯝ ꯇꯥꯗꯦ ꯑꯩ ꯎꯄꯨꯒꯤ ꯐꯤꯔꯣꯜꯅꯣ ꯇꯪꯈꯥꯏ ꯑꯃ
ꯍꯣꯏ ꯑꯁ ꯏ
ꯃꯤꯗꯒꯤ
ꯏꯃꯥꯕꯣꯛ ꯀꯨꯃꯥꯔꯤꯗꯣ
ꯑꯥ
ꯑꯩꯈꯣꯏ ꯃꯕꫭꯛ ꯀꯨꯃꯥꯔꯤꯗꯣ ꯃꯥꯒꯤꯁꯨ ꯆꯤꯛꯊꯠꯄꯅꯦ ꯌꯥꯝꯅ
ꯑꯩ ꯆꯤꯛꯊꯠꯈꯔ‌ꯦ ꯔꯣꯕꯤꯇꯥꯒꯤꯁꯨ ꯍꯟꯗꯛ ꯗꯃꯥꯃ ꯆꯤꯊꯠꯂꯝꯃꯦꯅ ꯄꯥꯝꯃꯨꯏꯅ ꯇꯧꯔꯒꯦ ꯑꯩꯒꯤꯅ ꯌꯧꯁꯤꯜꯂꯛꯇꯅ ꯑꯩꯉꯣꯟꯗ
ꯎꯝ ꯑꯗꯨꯕꯨ ꯀꯃꯥꯏꯅ ꯆꯪꯉꯤꯅꯣ ꯍꯥꯏꯕ ꯎꯄꯨꯗ
ꯑꯩ ꯎꯄꯨꯗꯣ ꯀꯨꯏꯔꯕꯅꯤꯅ ꯁꯣꯗꯣ ꯌꯥꯗ꯭ꯔꯦꯕ
ꯍꯣꯏ
ꯁꯣꯗꯣ ꯂꯣꯟꯗ꯭ꯔꯕꯅꯤꯅ ꯑꯉꯥꯡꯅ ꯀꯩꯅꯣꯝ ꯂꯧꯊꯣꯛꯑꯖꯨ ꯃꯌꯥ ꯀꯥꯍꯜꯂꯒ ꯍ‌ꯦꯛ ꯐꯖꯅ ꯂꯣꯜꯂꯝꯗꯕꯤ ꯊꯝꯃꯝꯕꯗꯣ ꯑꯗ ꯆꯪꯉꯤꯕ ꯑꯗꯒꯤ ꯁꯪꯒꯣꯏꯗꯗꯤ ꯄꯥꯛ ꯂꯩꯇ꯭ꯔꯦꯗꯅ
ꯍꯣꯏ
ꯑꯥ ꯁꯪꯒꯣꯏꯗꯤ ꯇꯨꯝꯕꯗꯪꯅꯤ ꯆꯪꯉꯁꯦ ꯑꯅꯝꯕ ꯃꯇꯝꯗ ꯑꯗꯨꯝ ꯃꯥꯡꯒꯣꯟꯗ ꯌꯨꯝ ꯑꯍꯟꯕ ꯁꯥꯗꯣ ꯑꯗꯨꯝ ꯂꯩꯔꯦꯗꯅ
ꯎꯝ
ꯑꯣ ꯑꯗꯨꯒꯗꯤ ꯑꯗꯨꯃꯥꯏꯅ ꯇꯧꯋ‌ꯦ ꯏꯕ‌ꯦꯝꯃ ꯂꫭꯏꯅꯥ ꯆꯤꯛꯊꯠꯇꯅ ꯀꯣꯛꯀꯣ ꯉꯥꯎꯋꯤ
ꯑ ꯁꯪꯒꯣꯏꯗꯗꯤ ꯀꯅꯥꯝ ꯂꯩꯇ꯭ꯔꯦ
ꯁꯪꯒꯣꯏ ꯂꯩꯇ꯭ꯔꯦ ꯁꯪꯒꯣꯏ ꯐꯤꯔꯣꯜ ꯆꯥꯗ ꯂꯣꯏꯁꯟꯕ ꯂꯣꯏꯗ꯭ꯔꯦ
ꯎꯝ ꯐꯔꯦ ꯑꯗꯨ ꯋꯥꯏ ꯑꯝ ꯁꯪꯉꯝꯃꯅꯤ
ꯍꯍꯋꯥꯏ ꯑꯃ ꯁꯪꯉ‌ꯦ ꯏꯕ‌ꯦꯝꯃꯥ
ꯌꯥꯝ ꯆꯥꯎꯕ꯭ꯔꯣ ꯀꯃꯥꯏꯅ ꯇꯧꯋꯦ ꯆꯥꯎ
ꯌꯨꯝꯂꯥ ꯌꯥꯝ ꯆꯥꯎꯕ ꯅꯠꯇꯦꯗ ꯗꯊ‌ꯦꯝꯕꯣꯏꯒꯤ ꯍꯥꯟꯅꯒꯤꯗꯣ ꯑꯗꯨꯒ ꯆꯞ ꯃꯥꯟꯅꯩ
ꯎꯝ
ꯆꯥꯛꯁꯪ ꯅꯨꯡꯖꯪ ꯀꯔꯤ ꯀꯔꯥ ꯂꯣꯏꯅꯃꯛ ꯆꯞ ꯃꯅꯩ
ꯎꯝ
ꯈꯪꯗ꯭ꯔꯥ ꯃꯥꯏ ꯃꯣꯏꯒꯤ ꯍꯥꯟꯅ ꯆꯪꯗ꯭ꯔꯤꯕꫭ ꯅꯪ
ꯆꯪꯗ꯭ꯔꯤꯌꯦ ꯀꯥꯎꯒꯔ‌ꯦ ꯑꯉꯥꯡ ꯑꫭꯏꯔꯤꯉꯩꯗ ꯆꯪꯚꯔꯥ ꯀꯩꯅꫭꯝ ꯇꯧꯕꯅꯤ ꯀꯥꯎꯒꯔ‌ꯦ
ꯑꯉꯥꯡ ꯑꫭꯏꯔꯤꯉꯩꯗ ꯅꯠꯇꯦ ꯍꯦ ꯆꯦꯛꯀꯤ ꯁꯥꯔꯀꯥꯟꯗꯅ‌ꯦ
ꯗꯥ ꯂꯩꯁ‌ꯦꯝꯕ ꯍꫭꯏꯒꯤꯗꫭ
ꯎꯝ
ꯑꯗꯨ ꯆꯪꯗ꯭ꯔꯤꯌꯦ ꯑꯩꯗꯤ ꯃꯣꯏꯒꯤ ꯗꯨꯗꯤ ꯑꯃꯨꯛ ꯐꯥꯎ
ꯃꯣꯏ ꯌꯨꯝꯗꯨꯗꯤ ꯎꯔꯕ
ꯑ ꯎꯗꯤꯎꯔ‌ꯦ
ꯎꯝ ꯑꯗꯨꯃꯥꯏꯅ ꯁꯥꯏꯅ ꯍꯥꯏꯕ
ꯑꯣ ꯍꯥꯟꯅꯗꫭ ꯂꫭꯏ ꯁꯤꯗꯣꯛꯑꯒ
ꯑꯩꯈꯣꯏ ꯄꯨꯔꯥ ꯑꯣꯜꯂꯦ ꯀꯩꯅꯣ
ꯎꯗꯔꯤꯌꯦ ꯆꯥ ꯂꯥꯛꯇꯕ ꯀꯨꯏꯔꯦ
ꯃꯊꯪ ꯂꯥꯛꯄꯗ ꯂꯥꯛꯑꯣ
ꯂꯥꯛꯀ‌ꯦ
ꯌꯨꯝ ꯑꯅꯤ ꯈꯝ ꯑꯅꯤ ꯈꯝꯕꯥꯡꯅ ꯁꯥꯔꯦꯗꯅ
ꯑꯥ
ꯑꯗꯨꯒ ꯁꯨꯃꯥꯡꯒꯁ‌ꯦ ꯂꯣꯏ ꯍꯩꯖꯤꯜꯂꯦꯗꯅ ꯏꯅꯥꯛ ꯈꯨꯜꯂꯦ
ꯋꯥ ꯍꯣꯏ ꯄꯩꯁꯥ ꯄꯥꯏꯗ꯭ꯔꯁꯨ ꯏꯅꯥ ꯈꯨꯨꯜꯂꯕ
ꯄꯩꯁꯥ ꯄꯥꯏꯗ꯭ꯔꯁꯨ ꯏꯅ ꯈꯨꯜꯂꯦ
ꯃꯥꯅꯤ ꯌꯨꯝꯗ ꯄꯩꯁꯥ ꯄꯥꯏ ꯃꯥꯜꯟꯗꯣꯏꯅꯦ
ꯃꯥꯅꯦ
ꯌꯨꯝ ꯐꯖꯔꯗꯤ ꯃꯤꯅꯁꯨ ꯑꯗꯨꯝ ꯄꯥꯏꯗꯕ ꯄꯥꯏꯕ ꯃꯜꯗ꯭ꯔꯣ
ꯑꯅꯦ
ꯑꯁ ꯀꯔꯤꯅꯣ ꯂꯣꯏꯁꯤꯜꯂꯤꯒꯦ ꯂꯣꯏꯕ ꯅꯥꯏꯗꯦ
ꯍꯥꯥ
ꯆꯥꯏ ꯃꯌꯥꯝꯗꯨꯣ ꯂꯣꯏꯁꯤꯜꯂꯤꯒꯦ ꯂꯣꯏꯕ ꯅꯥꯏꯗꯦꯕ ꯆꯥꯏꯕꯩ ꯆꯥꯏꯕ ꯉꯥꯛꯇ ꯌꯨꯝꯒꯁꯨ ꯃꯥꯡꯒꯗ ꯉꯥꯏ ꯌꯨꯝꯗꯨꯁꯨ ꯐꯤꯔꯣꯟꯒꯗꯨ ꯂꯣꯏꯁꯤꯟꯕ ꯂꯣꯏꯗ꯭ꯔꯤ
ꯎꯝ
ꯐꯤꯔꯣꯟꯒ ꯎꯄꯨꯗ ꯍꯥꯞꯆꯤꯟꯕꯗꯣ
ꯍꯣꯏ
ꯂꯣꯏꯗ꯭ꯔꯤ ꯍꯥꯏꯕ ꯐꯅꯌꯥꯝ ꯍꯥꯞꯆꯟꯒꯅꯦ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
ꯊꯥꯎ ꯑꯅꯤ ꯂꯩꯔꯤ ꯍꯥꯞꯇꯕ ꯕꯣꯔꯥꯗꯒꯤ ꯐꯤꯔꯣꯜ ꯌꯥꯝ ꯂꯩꯗ꯭ꯔꯒ ꯐꯕ꯭ꯔꯥ ꯐꯠꯇꯕ꯭ꯔꯥ ꯁꯤ ꯑꯃꯇ ꯍꯥꯏꯩꯗꯣꯛꯑꯒ ꯌꯦꯡꯉꯦ ꯈꯒ ꯇꯧꯒꯗꯕꯁꯦ ꯕꯣꯔꯥ ꯑꯍꯨꯝ ꯑꯅꯤ ꯂꯩ ꯐꯤꯔꯣꯟꯁꯨ ꯍꯣꯡꯇꯣꯛꯄꯩ ꯍꯩꯖꯤꯟꯕꯗꯣ ꯍꯥꯞꯆꯤꯟꯕꯗꯣ ꯑꯗꯨꯗꯣ ꯇꯟꯗꯅ ꯑꯗꯨꯝ ꯎꯞꯄꯨꯅꯦꯅ ꯀꯥꯆꯤꯟꯗ ꯅꯝꯁꯤꯜꯂꯝꯃꯤꯅ ꯍꯥꯞꯆꯤꯟꯗ꯭ꯔꯕ ꯍꯥꯏꯇꯥꯔꯦ
ꯍꯣꯏ
ꯑꯗꯒꯤ ꯖꯝꯕꯣꯖꯤ ꯀꯩꯀꯩ ꯌꯥꯎꯔꯤꯅꯣ ꯈꯪꯗꯦ ꯖꯝꯕꯣ ꯄꯤꯛ ꯊꯟꯕ ꯑꯝꯗꯣ ꯁꯤꯁꯨ ꯌꯦꯡꯗ꯭ꯔꯤ
ꯑꯗꯨꯗꯒꯤ ꯐꯤꯖꯦꯠ ꯐꯤꯒꯥꯏ ꯐꯗꯤ ꯃꯇꯠ ꯃꯥꯡ ꯈꯨꯌꯥꯝ ꯑꯃꯅꯤ ꯀꯩꯅꯣ ꯀꯗꯥꯏ ꯂꯩꯅꯣ ꯊꯝꯃꯕꯣ ꯎꯝ ꯅꯪꯅꯥ ꯀꯔꯤꯝ ꯍꯥꯏꯔꯛꯇꯕꯗꯨꯗꯥ ꯍꯪꯅꯤ
ꯊꯝꯗꯔꯤ ꯑꯩꯅ
ꯀꯩꯅ ꯉꯁꯥꯏ ꯋꯥꯔꯤ ꯁꯥꯕꯗꯅꯦ
ꯑꯥ
ꯁꯨꯛꯇꯞ ꯁꯨꯡꯊꯞ ꯇꯠꯇꯦ ꯃꯊꯟꯇ ꯇꯠꯆꯩ ꯍꯥꯏꯗꯅ
ꯑꯥ
ꯁꯨꯡꯇꯞ ꯇꯞꯇꯦ ꯑꯗꯨꯒꯥ ꯂꯤꯁꯤꯡ ꯑꯃꯒ ꯋꯥꯟ ꯖꯤꯔꯣ ꯇꯨ ꯐꯣꯔ ꯌꯧꯕ ꯃꯥꯜꯂꯦ
ꯐꯖꯅ ꯁꯚꯦꯟꯇꯤ ꯐꯣꯔ ꯁꯦꯚꯦꯟꯇꯤ ꯇꯨ ꯁꯦꯚꯦꯟꯇꯤ ꯁꯚꯦꯟ ꯇꯤ ꯐꯣꯔ ꯑꯗꯨꯃꯥꯏꯅ ꯑꯗꯨꯝ ꯂꯩꯇ꯭ꯔꯥ ꯆꯥꯇ꯭ꯔꯦꯠꯀꯤ ꯆꯥꯡꯗ
ꯍꯣꯏ
ꯑꯗꯨꯒ ꯍꯧꯖꯤꯛꯀꯤꯁꯤꯅ ꯂꯤꯁꯤꯡ ꯍꯦꯜꯂ ꯑ ꯀꯩꯅꯣꯒꯤ ꯍꯦꯛ ꯍꯦꯛ ꯍꯥꯞꯄꯒ ꯇꯧꯕꯗꯨꯅꯦ ꯑꯍꯥꯟꯕꯅꯦ ꯁꯝꯃꯤꯠ ꯇꯧꯕ ꯍꯩꯇꯗꯅꯅꯦ ꯎꯝ ꯀꯩꯅꯣꯗꯣ